ꯍꯜꯂꯣ
ꯀꯩꯗꯧꯔꯤꯒꯦ
ꯀꯩꯁꯨ ꯇꯧꯗꯤꯌꯦ ꯅꯪ ꯀꯣꯜ ꯇꯧꯔꯛꯄꯗꯣ ꯉꯥꯏꯔꯒ ꯂꯩ
ꯑꯣꯍꯣ ꯅꯪ ꯅꯪꯔꯥ ꯗ꯭ꯌꯨꯇꯤ ꯆꯠꯂꯦ ꯍꯥꯏꯔꯤꯗꯣ
ꯍꯣꯏ ꯑꯗꯨ ꯍꯥꯏꯕꯗꯤ
ꯅꯪ ꯎꯞ ꯅꯪ ꯅꯠꯇꯕꯔ ꯗ꯭ꯌꯨꯇꯤ ꯆꯠꯂꯤ ꯍꯥꯏꯕꯗꯣ
ꯑꯩꯅꯤ ꯑꯩꯅꯤ ꯑꯩꯅꯤ
ꯑꯣ ꯃꯥꯟꯅꯩꯀꯣ ꯑꯗꯨꯗꯤ
ꯃꯥꯅꯩ ꯃꯥꯅꯩ ꯑꯦꯁ ꯀꯩꯅꯣ ꯅꯪ ꯁꯤꯁꯨ
ꯍꯥꯏꯗꯤ ꯀꯣꯛ ꯉꯥꯎꯔꯦꯕ
ꯏ ꯀꯩꯒꯤ
ꯃꯤ ꯃꯌꯥꯝ ꯇꯧꯁꯤꯜꯂꯛꯄꯗꯨꯏ ꯀꯣꯛ ꯉꯥꯎꯔꯕ
ꯎꯝ ꯍꯨꯝ ꯗ꯭ꯌꯨꯇꯤ ꯆꯠꯂꯤꯅꯦ ꯍꯧꯖꯤꯛꯁꯨ ꯑꯗꯨꯝ ꯆꯠꯂꯒ ꯂꯩ ꯃꯦꯟ ꯔꯣꯗ ꯕꯖꯥꯔꯗ
ꯑꯣ ꯃꯤ ꯌꯥꯝꯕ꯭ꯔꯥ
ꯃꯤ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯜ
ꯑꯣ
ꯍꯧꯖꯤꯛꯇꯤ ꯅꯪꯒꯤ ꯈꯨꯟꯖꯦꯜꯁꯨ ꯌꯥꯝ ꯁꯦꯡꯅ ꯇꯥꯏꯑꯦ ꯕꯦꯛꯒ꯭ꯔꯥꯎꯟꯁꯨ ꯇꯗ꯭ꯔꯦ ꯅꯨꯡꯉꯥꯏꯔꯦ
ꯎꯝ ꯕꯦꯛꯒ꯭ꯔꯥꯎꯟꯕꯨꯗꯤ ꯑꯗꯨꯝ ꯊꯥꯔꯤꯑꯦꯅ
ꯉꯁꯥꯏꯕꯨꯗꯤ ꯅꯪꯒꯤ ꯕꯦꯛꯒ꯭ꯔꯥꯎꯟꯗꯣ ꯖꯨ ꯖꯨ ꯇꯧꯏꯋꯤꯕ ꯍꯧꯖꯤꯛ
ꯑꯣ ꯃꯥꯈꯣꯛ ꯃꯈꯣꯟꯜꯗꯨꯀꯣ ꯀꯜꯂꯛꯄ ꯃꯇꯝ ꯂꯩꯌꯦ ꯑꯗꯨꯒꯤ ꯑꯣꯏꯔꯝꯅꯤ
ꯑꯣ ꯑꯗꯨꯒꯤꯅꯦ
ꯎꯝ
ꯅꯨꯡꯉꯥꯏꯈꯔ꯭ꯦꯗꯀꯣ ꯅꯨꯃꯤꯗꯥꯡꯗꯀꯣ ꯏꯪꯅ ꯆꯤꯛꯅ ꯕꯖꯥꯔꯗ ꯗ꯭ꯌꯨꯇꯤ ꯆꯠꯂꯤꯁꯦ
ꯍꯧꯖꯤꯛꯇꯤ ꯗꯨꯀꯥꯟꯒꯨꯝꯕꯁꯨ ꯂꯣꯏ ꯊꯦꯡꯉꯝꯒꯅꯤꯅ
ꯗꯨꯀꯥꯟꯅꯤ ꯉꯁꯥꯏ ꯏꯚꯤꯅꯤꯡ ꯄꯨꯡ ꯁꯤꯛꯁꯇꯛꯇꯤ ꯂꯣꯏ ꯊꯤꯡꯒꯔꯦ
ꯑꯣ ꯗꯨꯀꯥꯟ ꯊꯤꯡꯅꯤꯡꯉꯥꯏꯁꯨ ꯃꯇꯝ ꯂꯦꯞꯄꯤꯕ ꯂꯩꯕ꯭ꯔꯥ
ꯑꯥꯎ ꯃꯇꯝ ꯂꯦꯞꯄꯤꯅꯦ
ꯑꯣ
ꯃꯩꯗꯤ ꯂꯥꯛꯔꯝꯒꯅꯤꯅ
ꯍꯥꯥ
ꯃꯩ ꯃꯩ ꯂꯥꯏꯛ ꯎꯝ
ꯃꯩꯗꯤ ꯑꯗꯨꯝ ꯂꯥꯛꯏꯗ
ꯑꯗꯨꯔꯣꯝꯗꯗꯤ ꯅꯣꯡ ꯆꯨꯕꯒꯨꯝꯕ ꯇꯧꯔꯗꯤ ꯌꯥꯝ ꯂꯥꯛꯒꯟꯗꯦꯅꯀꯣ ꯑꯗꯨꯒꯤ ꯍꯪꯕꯅꯤꯗ
ꯑꯩꯈꯣꯏꯔꯣꯝꯗꯤ ꯍꯟꯗꯛꯗꯤ ꯀꯩꯈꯥꯁꯤꯔ ꯖꯪꯒꯜ ꯀꯇꯤꯡ ꯀꯣ
ꯎꯝ
ꯑꯗꯨ ꯈꯤ ꯈꯤꯇꯪ ꯂꯩꯥꯕꯒꯤ ꯅꯣꯡ ꯆꯨꯗꯤ ꯍꯣꯏ ꯃꯩꯗꯨ ꯑꯗꯨꯝ ꯃꯨꯠꯊꯠꯂꯤꯗ ꯑꯗꯨꯕꯨꯗꯤ ꯂꯥꯛꯄꯗꯤ ꯂꯥꯛꯏꯗ ꯍꯥꯏꯗꯤ ꯕꯣ ꯃꯇꯝꯅꯤꯅ ꯀꯣ
ꯎꯝ ꯑꯗꯨ ꯅꯪꯒꯤ ꯕꯣꯜ ꯍꯟꯗꯛ ꯕꯣꯜ ꯌꯦꯡꯕꯗ ꯀꯅꯥ ꯀ ꯀꯔꯝꯕꯇ ꯁꯄꯣ ꯑ ꯅꯗꯤ
ꯕꯂꯦ ꯃꯣꯏ ꯔꯣꯝꯗꯤ ꯃꯩꯗꯤ ꯃꯥꯥꯏꯒ ꯃꯥꯏ
ꯃꯥꯏ ꯃꯩꯗꯤ ꯑꯗꯨꯝ ꯂꯥꯛꯑꯦ ꯃꯩꯗꯤ
ꯎ ꯎꯝꯝ
ꯅꯪꯗꯤ ꯀꯔꯤ ꯇꯤꯝ ꯁꯞꯄꯣꯔꯠ ꯇꯧꯕꯅꯣ
ꯑꯩꯗꯤ ꯄꯣꯠ ꯀ ꯔꯅꯥꯗ
ꯑꯇꯩꯗꯤ ꯑꯇꯩꯗꯤ
ꯑ ꯇ ꯏ ꯅꯎꯗꯣꯒ ꯐ꯭ꯔꯥꯟꯁꯀꯤ ꯑꯃ ꯃꯄꯦꯗꯣ
ꯎꯝ
ꯝꯃꯤ ꯂꯩꯔ
ꯍꯣꯏ ꯅ ꯊꯪ ꯎꯝ ꯑꯩꯅ ꯍꯥꯏꯕꯗꯤ ꯅꯪ ꯍꯧꯖꯤꯛꯅ ꯍꯥꯏꯕꯗꯤ ꯃꯤ ꯃꯤꯕꯨ ꯄꯟꯕꯅꯤꯅꯀꯣ ꯅ ꯍꯥꯏꯕꯅ ꯅ ꯁꯄꯣꯔꯠ ꯇꯧꯕ ꯀꯟꯇ꯭ꯔꯤꯗꯨ
ꯑ ꯁꯄꯣꯔꯣꯕ ꯀꯟꯇ꯭ꯔꯤ ꯍꯥꯏꯔꯗꯤ ꯄꯣꯔꯇꯨꯒꯜꯅꯦ
ꯎꯝ
ꯑꯗꯩ ꯁꯄꯣꯔꯠ ꯑꯣꯕ ꯐꯨꯠꯕꯜ ꯄ꯭ꯂꯦꯌꯔꯗ ꯍꯥꯏꯔꯗꯤ ꯎꯟ ꯑꯥꯎ ꯇꯒ ꯑꯕ ꯄꯦ
ꯎꯝ
ꯅꯪꯗꯤ
ꯑꯩꯗꯤ ꯌꯥꯝꯃꯦꯅ ꯃꯔꯤ ꯃꯉꯥ ꯂꯩꯌꯦ
ꯌꯥꯃꯤ ꯅꯨꯄꯤ
ꯍꯣꯏ
ꯀꯗꯥꯏꯗꯒꯤ ꯑꯃꯈꯛꯇ ꯁꯞꯄꯣꯔꯠ ꯇꯧꯔꯔꯦ ꯑꯃꯗꯤ ꯇꯤꯌꯔꯗꯤ ꯂꯣꯏꯔꯅꯦ ꯌꯦꯡꯗ꯭ꯔꯁꯨ ꯌꯥꯔꯅꯦ
ꯐꯤꯔ ꯑꯣꯏꯗ ꯍꯧꯖꯤꯛꯐꯥꯎ ꯁꯤꯡꯉꯤ ꯑꯗꯨꯗꯤ ꯀꯤꯗꯤ ꯄꯤꯗ ꯍꯥꯏꯕꯗꯤꯀꯣ ꯑꯩꯅ ꯁꯄꯣꯔꯠ ꯇꯧꯕ ꯍꯥꯏꯕꯁꯦ
ꯎꯝ
ꯉꯝꯕ ꯉꯝꯂꯤꯕ ꯅꯠꯇꯦꯕ
ꯑꯣ
ꯨꯝꯅꯥꯥꯗꯧꯒꯤꯁꯦ ꯃꯥꯒꯤꯁꯦ ꯍꯟꯗꯛ ꯂꯥꯁ ꯇꯥꯁꯤꯕ ꯃꯥꯒꯤꯁꯦ
ꯎꯝ
ꯍꯟꯗꯛꯅ ꯃꯥ ꯉꯝꯁꯨ ꯉꯝꯗ꯭ꯔꯁꯨꯀꯣ ꯃꯥꯒꯤ ꯇꯥꯔꯗꯤ ꯂꯣꯏꯔꯤꯕ ꯑꯗꯨꯕꯨ ꯅꯨꯡꯁꯤꯈꯤꯕ ꯃꯥꯒꯤ ꯁꯛꯇꯝꯗꯣ
ꯑꯣ
ꯑꯩꯗꯒꯤꯗꯤ ꯐꯨꯠꯕꯣꯜ ꯄ꯭ꯂꯦꯌꯔꯗ ꯑꯩꯅ ꯈ꯭ꯋꯥꯏꯗꯒꯤ ꯄꯥꯝꯖꯕ ꯅꯨꯡꯁꯤꯕꯗꯤ ꯔꯨꯅꯥꯜꯗꯣ ꯈꯛꯇꯅꯤ
ꯌꯥ ꯑꯗꯨꯗꯤ ꯅꯪ ꯑꯗꯨꯗꯤ ꯑꯗꯨꯝ ꯌꯦꯡꯉꯛꯄꯗꯨꯀꯣ ꯎ ꯅꯨꯄꯥ ꯎ ꯃꯌꯥꯝꯁꯤꯗꯤ ꯑꯌꯥꯝꯕꯗꯤ ꯃꯥꯕꯨ ꯌꯦꯡꯅꯤꯡꯗꯦꯕꯀꯣ
ꯑꯥ
ꯁꯨꯃꯥꯏꯅ ꯇꯧꯕ ꯅꯪꯁꯨ ꯊꯦꯡꯅꯕ꯭ꯔꯥ
ꯎꯝ ꯊꯦꯡꯅꯩ
ꯑꯌꯥꯝꯕ ꯀꯣ ꯃꯦꯖꯣꯔꯤꯇꯤ ꯃꯥꯕꯨ ꯄꯥꯝꯗꯦꯕ
ꯎꯝ ꯑꯩ ꯑꯗꯨꯗꯤ ꯑꯩ ꯋꯥ ꯑꯃ ꯍꯥꯢꯒꯦꯀꯣ
ꯎꯝ
ꯍꯧꯖꯤꯛ ꯍꯧꯖꯤꯛ ꯍꯧꯖꯤꯛꯀꯥꯟꯁꯦ ꯐꯨꯠꯕꯣꯔ ꯏꯁꯇꯥꯔ ꯄ꯭ꯂꯦꯌꯥꯔꯁꯤꯡꯁꯦ
ꯍꯣꯢ
ꯑꯗꯨꯝ ꯌꯦꯡꯕꯀꯥꯟꯗ ꯄꯨꯨꯒꯨꯝꯕ ꯑꯗꯨꯝ ꯂꯩꯅ
ꯍꯣꯏ ꯍꯣꯏ
ꯑꯗꯨ ꯑꯩ ꯄꯥꯝꯗꯦꯕ ꯔꯣꯅꯥꯜꯗꯣꯗꯤ ꯑꯗꯨꯒꯨꯝꯕꯗꯨꯣ ꯑꯃ ꯐꯥꯎ ꯌꯥꯎꯗꯦꯕ ꯃꯁꯥꯁꯨ ꯐꯤꯠꯅꯦꯁꯅꯤ ꯃꯥꯁꯦ ꯍꯟꯗꯛꯁꯦ ꯐꯣꯔꯇꯤ ꯋꯥꯟ ꯏꯌꯔꯁ ꯅꯦꯕ ꯑꯗꯨꯁꯨ ꯃꯥꯒꯤ ꯐꯤꯅꯦꯁꯁꯤ ꯌꯦꯡ ꯌꯪ ꯑꯣꯏꯅ ꯑꯗꯨꯝ ꯎꯏ ꯎꯏꯅꯥ
ꯍꯣꯏ
ꯃꯥꯒꯤ ꯁꯛꯁꯨ ꯐꯖꯩ ꯃꯥꯒꯤ ꯁꯤꯅꯦꯁꯨ ꯐꯖꯩ ꯃꯥ ꯃꯥꯒꯤ ꯃꯁꯥꯗ ꯇꯠꯇꯨ ꯃꯆꯦꯠ ꯑꯝ ꯐꯥꯎꯁꯨ ꯌꯥꯎꯗꯦꯕ ꯑꯗꯨꯒꯤꯅꯤ ꯑꯩꯅ ꯃꯥ ꯑꯃꯨꯛ ꯄꯥꯝꯃꯤꯁꯦ
ꯎꯝ
ꯑꯩꯗꯤ ꯑꯉꯥꯡ ꯑꯣꯏ ꯑꯩꯗꯤ ꯑꯉꯥꯡꯗꯒꯤ ꯔꯣꯅꯥꯇꯣꯁꯤ ꯑꯩꯒꯤ ꯑꯥꯏꯗꯦꯜꯅꯤ
ꯑꯣ ꯍꯧꯖꯤꯛ ꯐꯥꯎ ꯑꯣꯏꯔꯤꯕ꯭ꯔꯀꯣ
ꯎꯝ ꯑꯩ ꯁꯤꯗ꯭ꯔꯤ ꯐꯥꯎ ꯑꯩꯗꯤ ꯃꯥꯒꯤ ꯑꯩꯗꯦꯜ ꯑꯗꯨꯝ ꯑꯣꯏꯔꯅꯤ
ꯐꯔꯦꯅꯦ ꯐꯔꯦꯅꯦ ꯑꯌꯥꯝꯕ ꯅꯨꯄꯥꯁꯤꯡꯒꯤꯅꯤ ꯃꯥꯕꯨ ꯌꯦꯡꯊꯤꯑꯕ ꯑꯗꯨꯒꯤꯅꯤꯗ
ꯍꯣꯏ ꯃꯥ ꯑꯗꯨꯃꯥꯏꯅ ꯇꯧꯋꯤ ꯕꯣꯁꯅꯥꯗ ꯒꯣ ꯒꯣꯆꯟ ꯍꯥꯏꯇꯤ ꯀꯩꯅꯣ ꯑꯗꯨꯝ ꯇꯧꯕꯤꯕꯑꯣ ꯇꯦꯟꯗꯤ ꯀꯗꯣ ꯑꯗꯨꯝ ꯍꯥꯏꯅ ꯃꯣꯏ ꯑꯗꯨꯝ ꯍꯥꯏꯁꯅꯣ ꯑꯗꯨ ꯃꯉꯣꯟꯗꯁꯦ ꯃꯤꯅ ꯈ꯭ꯋꯥꯏꯗꯒꯤ ꯅꯨꯡꯁꯤꯕ ꯑꯃꯁꯦ ꯃꯥꯒꯤ ꯃꯒꯨꯟ ꯍꯥꯏꯕ ꯇꯥꯔꯦ
ꯍꯣꯏ ꯍꯣꯏ
ꯑꯗꯨꯂꯏꯕ ꯃꯉꯣꯟꯗ ꯔꯣꯅꯥꯜꯗꯣꯗꯤ ꯃꯥꯅ ꯃꯦꯁ ꯐꯨꯠꯕꯣꯜ ꯃꯦꯆ ꯑꯣꯏꯒꯦꯔꯥ ꯀꯔꯤ ꯀꯔꯥ ꯑꯣꯏꯒꯦꯔꯥ ꯃꯥꯒꯤ ꯐꯦꯟꯁ ꯅꯨꯄꯤ ꯅꯨꯄꯥꯔ ꯑꯍꯟꯗ ꯀꯔꯝ ꯐꯣꯇꯣ ꯑꯝꯇꯪ ꯂꯧꯒꯦ ꯅꯠꯇ꯭ꯔꯒꯅ ꯃꯥꯒꯤ ꯁꯤꯒꯅꯦꯆꯔ ꯑꯃꯇꯪ ꯂꯧꯒꯦꯅ ꯂꯥꯛꯄꯗ ꯃꯥꯁꯦ ꯀꯩꯝꯇ ꯔꯤꯖꯦꯛ ꯑꯣꯢꯗꯦꯕ
ꯎꯝ
ꯑꯇꯣꯞꯄ ꯃꯦꯁꯤꯒꯨꯝꯕꯗꯤ ꯍꯣꯏ ꯃꯣꯏꯁꯨ ꯂꯩꯔꯝꯅꯤ ꯑꯗꯨꯕꯨ ꯑꯩꯈꯣꯏꯁꯨ ꯑꯗꯨ ꯎꯒꯤꯅ ꯃꯣꯏꯒꯤ
ꯃꯣꯢꯒꯤꯗꯣ ꯑꯗꯨꯒꯤꯗꯤꯅꯦ
ꯎꯝ
ꯔꯣꯅꯥꯗꯣꯗꯨꯗꯤ ꯕꯦꯁ ꯑꯣꯐ ꯗꯤ ꯕꯦꯁ ꯑꯩꯒꯤꯗꯤ
ꯐꯔꯅꯦ ꯑꯗꯨꯃꯥꯏꯅ ꯂꯩꯔꯗꯤ
ꯎꯝ ꯑꯩꯈꯣꯏꯅ ꯇꯝꯕꯗꯣ ꯑꯃꯈꯛꯇꯪ ꯑꯗꯨꯅꯤ
ꯐꯩꯌꯦꯦ ꯑꯗꯨꯃꯥꯏꯅ ꯇꯧꯕꯗꯣ
ꯑꯩꯈꯣꯏ ꯑꯦꯛꯖꯥꯝꯄꯜꯗ ꯑꯩ ꯋꯥ ꯍꯥꯏꯔꯦ ꯑꯩꯈꯣꯏ ꯅꯨꯄꯤ ꯅꯨꯄꯤ ꯅꯨꯄꯥ ꯅꯨꯡꯁꯤꯅꯕꯁꯨ ꯂꯩꯅ
ꯍꯣꯏ ꯍꯣꯏ
ꯑ ꯑꯗꯨꯗꯤ ꯇ ꯑꯗ ꯀ ꯎꯝ ꯎꯝ ꯎꯝ
ꯆꯤꯟꯕ꯭ꯔꯥ ꯅꯣꯏ ꯍꯧꯖꯤꯛ
ꯇꯥꯕꯔ
ꯑꯣꯏ ꯇꯥꯏ ꯆꯤꯟꯕ꯭ꯔꯥ
ꯅꯠꯇꯦ ꯑꯩ ꯁ꯭ꯋꯥꯏꯗ ꯏꯇꯣꯝꯇ ꯀꯩꯅꯣ ꯃꯤ ꯂꯩꯕ꯭ꯔꯥ ꯀꯩꯈꯄ ꯌꯦꯡꯕ ꯆꯠꯂꯤꯕ ꯑꯗꯨ ꯃꯣꯏꯅ ꯀꯥꯏꯂꯒꯦ ꯍꯥꯏꯅ ꯀꯣꯛ ꯔꯨꯄꯥ
ꯑꯣ
ꯑꯗꯨꯅ ꯗ꯭ꯌꯨꯇꯤ ꯍꯥꯏꯁꯦ ꯁꯤ ꯉꯥꯛꯛꯇꯅꯦ
ꯎꯝ ꯑꯗꯣ ꯎꯝ ꯀꯩꯅꯩꯅꯣ ꯀꯩꯅꯩꯅꯣ ꯑ
ꯍꯥꯥ
ꯁꯤꯒꯨꯝ ꯋꯥꯗꯣ ꯀꯩꯅꯣ ꯑꯩ ꯎ ꯑꯩꯈꯣꯏꯒꯤ ꯀꯩꯅꯣ ꯃꯐꯝꯒꯨꯝꯕ ꯀꯔꯤꯒꯨꯝꯕ ꯍꯥꯏꯒꯅꯨ ꯍꯥꯏꯕ ꯅꯠꯇ꯭ꯔꯣ
ꯍꯥꯏꯌꯦ ꯑꯗꯨꯕꯨꯗꯤ ꯑꯩꯁꯨ ꯍꯥꯏꯗꯦꯅꯦ
ꯪ ꯆꯥꯏ ꯍꯥꯏꯅ
ꯉꯁꯥꯏ ꯍꯥꯏꯕꯗꯨ ꯑꯩꯈꯣꯏꯒꯤ ꯑꯩꯅ ꯍꯧꯖꯤꯛ ꯂꯩꯔꯤꯕ ꯑꯩꯒꯤ ꯑꯦꯛꯖꯦꯛꯂꯤ ꯑꯦꯛꯖꯦꯛꯂꯤ ꯗꯥꯏꯔꯦꯛꯁꯟꯗꯣ ꯑꯗꯨꯒꯨꯝꯕꯗꯣ ꯍꯥꯏꯔꯒꯅꯨ ꯍꯥꯏꯕ ꯋꯥꯠꯅꯤ
ꯑꯣ ꯑꯗꯨ ꯍꯦꯔꯥ
ꯑꯩꯅ ꯍꯧꯖꯤꯛ ꯂꯩꯔꯤꯁꯦ ꯕꯖꯥꯔꯗꯨꯅꯤ ꯍꯥꯏ ꯍꯥꯏꯔꯗꯤ ꯑꯔꯝꯕ ꯖꯥꯔꯅꯣ ꯏ ꯐꯥꯎꯖꯗꯔꯔꯤ ꯁꯤꯔ ꯑꯁꯥꯝꯗꯔ
ꯌꯥꯔꯦ ꯅꯪ ꯉꯁꯥꯏ ꯗꯤꯁꯇ꯭ꯔꯤꯛ ꯍꯥꯏꯈ꯭ꯔꯦ ꯌꯥꯔꯦ
ꯂꯧꯀꯦ ꯁꯟ ꯃꯨꯛꯅꯥꯪꯁꯨ ꯈꯜꯂꯨꯅꯤ ꯑꯃꯁꯨꯡ ꯉ ꯁ ꯍꯥꯏꯗꯨꯗꯤ ꯆꯠꯂꯕꯅꯤ
ꯑꯩꯁꯨ ꯑꯩꯗꯤ ꯐꯥꯔ꯭ꯁ ꯅꯦꯝꯕ ꯑꯗꯨꯒꯤ ꯑꯩꯗꯤ ꯒ꯭ꯌꯥꯟ ꯇꯥꯗꯕ
ꯑꯗꯨꯕꯗꯤ ꯍꯥꯏꯕꯗꯤ ꯀꯩꯁꯨ ꯀꯥꯗꯦꯗꯦ ꯑꯗꯨꯕꯨ ꯅꯪꯅ ꯍꯧꯖꯤꯛ ꯂꯩꯔꯤꯕ ꯑꯩꯅ ꯍꯧꯖꯤꯛ ꯂꯩꯔꯤꯕ ꯗꯥꯏꯔꯦꯛ ꯑꯗꯨꯣ ꯑꯗꯨ ꯍꯥꯏꯒꯅꯨ ꯍꯥꯏꯕ ꯋꯥꯅꯤ
ꯍꯣꯏ ꯑꯗꯨ ꯃꯣꯏꯔꯣꯝꯅꯗꯤ ꯅꯣꯏꯔꯣꯝꯗ ꯃꯤ ꯌꯥꯝꯕ꯭ꯔꯥ ꯑꯁꯤꯒꯤ
ꯑꯩꯣꯏ ꯔꯣꯕ ꯅ ꯁꯤꯦ ꯃꯤ ꯑꯩꯅ ꯈꯟꯕꯗꯗꯤ ꯃꯤ ꯑꯃ ꯃꯤ ꯑꯍꯨꯝ ꯐꯥꯎ ꯁꯨꯗꯗ
ꯎꯝ
ꯑꯁ ꯑꯩꯗꯤ ꯍꯌꯦꯡꯁꯨ ꯑꯃꯨꯛ ꯊꯕꯛ ꯆꯠꯇꯣꯏꯅꯤ ꯄꯨꯡ ꯁꯦꯚꯦꯟꯗ ꯑꯁ ꯂꯣꯏꯔꯦ
ꯎꯝ
ꯅꯨꯄꯤꯒ ꯂꯩꯔꯤ ꯅꯨꯡꯉꯥꯏꯇꯕ ꯌꯨꯝꯂ ꯑꯁ ꯋꯥꯔꯔꯕꯅꯤꯀꯣ ꯍꯥꯏꯅ ꯃꯂꯤꯁꯇꯕꯨꯗꯣ ꯑꯗꯨꯒꯨꯝꯕꯁꯨ ꯂꯩꯥꯏꯇꯤ
ꯑꯗꯨꯝ ꯈꯟꯕꯗ ꯅꯨꯡꯉꯥꯏꯕ ꯅꯨꯡꯉꯥꯏꯕ ꯃꯥꯟꯕꯅꯦꯗ ꯑꯃꯨꯛ ꯀꯩꯅꯣ ꯂꯧꯔꯛꯑꯗꯤ ꯑꯗꯨꯒꯤꯁꯨ ꯑꯃꯨꯛ ꯕꯔꯗꯟ ꯔꯦꯁꯄꯣꯟꯁꯤꯕꯤꯂꯤꯇꯤ ꯌꯥꯝ ꯂꯩꯔꯛꯇꯣꯏꯅꯦꯕꯀꯣ
ꯄꯨꯟꯁꯤꯗꯅꯦ ꯑꯦꯋꯥꯝ ꯍꯥꯏꯒꯦꯀꯣ
ꯎꯝ
ꯄꯨꯟꯁꯤꯗꯅꯦ ꯔꯦꯁ ꯔꯦꯁꯄꯣꯟꯁꯤꯕꯜꯇꯤ ꯌꯥꯎꯗ ꯌꯥꯎꯗꯕ ꯃꯤꯗꯤ ꯃꯤꯗꯤꯀꯣ
ꯎꯝ
ꯃꯤꯅꯠꯇꯦ
ꯍꯣꯏ ꯑꯗꯣ ꯍꯟꯗꯛꯀꯤ ꯌꯦꯡꯅꯔꯗꯤ ꯑꯉꯥꯡ ꯃꯆꯥ ꯑ ꯑ ꯂꯨꯍꯣꯡꯕ ꯌꯥꯕꯒꯤ ꯑꯦ ꯆꯍꯤ ꯁꯨꯗ꯭ꯔꯤꯉꯩꯗ ꯂꯨꯍꯣꯡꯉꯒ ꯑ ꯑꯗꯨꯝ ꯋꯥꯅ ꯀꯩꯅꯣ ꯇꯧꯕ ꯌꯥꯝ ꯎꯏꯅ
ꯎꯝ ꯍꯣꯏ
ꯑꯗꯨ ꯑꯗꯨꯒꯨꯝꯕ ꯑꯗꯨꯒꯨꯝꯕꯕꯨ ꯌꯦꯡꯒ ꯍꯥꯏꯕꯅꯤꯗꯥ ꯅꯪꯕꯨ ꯁꯨꯃꯥꯏꯅ ꯇꯧꯋꯦ ꯍꯥꯏꯕ ꯅꯇꯦꯗꯥ
ꯑꯥ ꯍꯣꯏ ꯑꯗꯨꯒꯨꯝ ꯅꯪ ꯍꯥꯏꯕꯁꯨ ꯆꯨꯝꯃꯤ ꯑꯗꯨꯒꯨꯝꯕꯗꯤ ꯃꯥꯅ ꯀꯩꯀꯥꯁꯤꯔꯥ ꯗꯤꯁꯤꯖꯟꯗꯣ ꯑꯗꯨ ꯂꯥꯟꯅ ꯂꯧꯔꯒ ꯑꯗꯨꯝ ꯇꯧꯈꯤꯕꯅꯤ ꯃꯥꯒꯤ ꯃꯥꯒꯤ ꯃꯇꯥꯡ ꯆꯥꯕꯗ ꯑꯗꯨꯝ ꯂꯧꯕꯗꯨꯀꯣ ꯑꯗꯨꯗꯤ ꯀꯔꯤꯁꯨ ꯍꯥꯏꯅꯤꯡꯉꯥꯏ ꯂꯩꯇꯦ
ꯀ꯭ꯂꯥꯁ ꯇꯦꯟ ꯂꯣꯏꯗ꯭ꯔꯕ ꯅꯨꯄꯤꯅ ꯂꯨꯍꯣꯡꯕꯗꯤ ꯃꯤꯒ ꯀꯅꯥꯅ ꯇꯨ ꯗꯨꯅꯦ
ꯑꯗꯨꯅꯦ
ꯈꯪꯗꯦꯗ ꯄꯨꯟꯁꯤꯁꯦ ꯅꯨꯄꯤꯕꯨ ꯊꯤꯔꯣꯏꯔꯥ ꯈꯜꯂꯤꯗ ꯏꯁꯥꯒꯤꯐꯎ ꯈꯟꯕꯗ ꯋꯥꯏ ꯇꯨꯝꯕꯐꯥꯎ ꯁꯪꯗꯦ ꯑꯁꯦꯡꯕꯅꯦ ꯑꯁꯦꯡꯕꯅꯦ ꯅꯪꯁꯨ ꯀꯣ ꯀꯣꯂꯦꯖ ꯀꯥꯕ ꯂꯣꯏꯔꯨꯀꯣ ꯅꯪꯁꯨ ꯑꯦꯛꯖꯥꯝꯄꯜꯗ ꯊꯕꯛ ꯊꯤꯌꯣ ꯊꯕꯛ ꯊꯤꯕ ꯐꯪꯗ꯭ꯔꯀꯥꯟꯗꯀꯣ ꯅꯪꯁꯨ ꯑꯁ
ꯑꯩ ꯊꯕꯛꯁꯨ ꯐꯪꯗꯦ ꯑꯩꯅ ꯂꯨꯍꯣꯡꯂꯒ ꯑꯩ ꯏꯆꯥꯥ ꯑꯩ ꯏꯆꯥꯁꯤꯡꯁꯦ ꯀꯃꯥꯏꯅ ꯌꯧꯇꯣꯏꯅꯣ ꯅꯪ ꯈꯜꯂꯛꯀꯅꯤ ꯅꯣꯡꯃꯗꯤ ꯅꯣꯡꯃ ꯅꯠꯇ꯭ꯔꯒ ꯑꯗꯨ ꯑꯗꯨ ꯔꯦꯁꯄꯣꯟꯁꯤꯕꯤꯂꯤꯇꯤꯅꯤ ꯈ꯭ꯋꯥꯏꯗꯒꯤ ꯃꯤꯑꯣꯏꯕꯒꯤ